ꯍꯂꯦꯁ ꯍꯂꯧ ꯃꯤꯁ
ꯍꯂꯣ ꯍꯂꯣ
ꯅꯨꯡꯉꯥꯏꯔꯤꯕꯣ
ꯇꯨꯡꯉꯥꯏꯔꯤꯌꯦꯁ
ꯅꯨꯡꯉꯥꯏꯔꯤꯌꯦ ꯅꯪꯒꯤ ꯄꯥꯎꯁꯨ ꯇꯥꯗꯕ ꯀꯨꯏꯔꯦ ꯀꯃꯥꯏ ꯀꯃꯥꯏꯅ ꯇꯧꯔꯤꯒꯦ ꯀꯃꯥꯏ ꯀꯃꯥꯏꯅ ꯄꯥꯜꯂꯤꯒꯦ ꯑꯟꯗ ꯃꯔꯥꯛ
ꯌꯥꯝꯃꯜꯂꯦ ꯀꯔꯝꯕ ꯍꯥꯟꯅ ꯈꯨꯝꯃꯣꯔꯥ
ꯎꯝ
ꯑ ꯑꯗꯨꯝ ꯅꯨꯡꯉꯥꯏꯔꯤꯝ ꯄꯥꯎ ꯇꯥꯅꯕꯁꯨ ꯄꯥꯎ ꯑꯩꯒꯤ ꯄꯥꯎ ꯇꯥꯗꯕꯗꯨꯝ ꯐꯔꯦ ꯀꯩꯅꯣ
ꯅꯪꯅ ꯄꯥꯎ ꯇꯥꯗꯕ ꯀꯨꯏꯔꯕ ꯃꯤꯗꯤ ꯍꯤꯔꯣ ꯂꯩꯔꯕꯅꯤ
ꯑ ꯍꯦꯔꯣ ꯂꯩꯕ ꯃꯤꯒꯗꯤ ꯄꯧ ꯐꯧꯅꯕ ꯌꯥꯗꯕꯅꯤ
ꯑꯗꯨꯅꯤ ꯍꯥꯏꯖꯦ
ꯀꯩ ꯍꯦꯟꯖꯥꯡ ꯆꯥꯔꯒꯦ
ꯍꯦꯟꯖꯥꯡꯕꯨ ꯂꯥꯏꯔꯤ ꯀꯥꯏ ꯉꯁꯥꯏ ꯕꯖꯥꯔ ꯆꯠꯂꯒꯅꯦ
ꯎꯝ
ꯍꯜꯂꯛꯑꯒ ꯋꯥꯅ ꯆꯥꯛꯄꯣ ꯆꯥꯅꯤꯡꯗꯦ ꯑꯌꯨꯛꯇꯤ ꯀꯩꯅꯣ ꯑꯌꯨꯛꯇꯤ ꯀꯩꯅꯣ ꯆꯥꯏꯌꯦ ꯗꯥꯜ ꯗꯥꯜ ꯒꯥꯏ ꯁꯥꯎꯒꯔꯤꯒ ꯑꯗꯨꯒ ꯁꯤꯡꯖꯨꯅꯦ ꯑꯁ ꯑꯍꯥꯎ ꯕ ꯉꯥꯛꯇꯅꯦ
ꯂꯝ ꯃꯈꯥꯠꯂꯑꯦꯗ ꯄꯜꯂꯛꯀꯅꯨ ꯌꯥꯔꯦ ꯑꯩ ꯑꯌꯨꯛ ꯑꯌꯨꯛꯀꯤ ꯆꯥꯛ ꯆꯥ ꯐꯔꯤꯌꯦ
ꯀꯩꯒꯤꯅꯣ ꯊꯦꯡꯉꯦ ꯆꯒꯂꯥꯑꯝꯗꯕ꯭ꯔꯣ
ꯒꯤ ꯀꯣꯂꯤꯛ ꯀꯩꯀꯥ ꯄꯨꯂꯞ ꯂꯣꯏꯅ ꯀꯩꯅꯣꯗ ꯄꯥꯔꯀꯤꯡꯗ ꯒꯥꯔꯤꯗ ꯍꯥꯞꯆꯟꯈ꯭ꯔꯦ
ꯀꯩꯅꯌꯨꯝ ꯀꯨ ꯀꯩ ꯀꯩꯗꯧꯔꯒꯦ
ꯑ
ꯅꯪ ꯚꯔꯥ ꯂꯩꯇ꯭ꯔꯕꯣ ꯍꯥꯏꯁꯦ
ꯇꯣꯛ ꯇꯣꯛꯑꯦ ꯉꯁꯤꯅ ꯇꯣꯛꯑꯅꯤ
ꯌꯨꯝ ꯆꯜꯂꯅꯦ ꯌꯨꯝꯗ ꯍꯥꯏꯁꯦ ꯌꯨꯝꯗꯥꯏꯁ ꯈꯟꯗ꯭ꯔ
ꯍꯣꯏꯟꯗꯥ ꯈꯨꯟꯗ ꯅꯠꯇꯔꯤ ꯀ ꯀꯥꯏꯗ ꯑꯣꯏꯗꯣꯏꯅꯣ
ꯅ ꯀꯩꯩꯅꯣ ꯅꯪ ꯉꯁꯤ ꯏꯝꯐꯥꯜꯗ ꯂꯩꯔꯣꯏ ꯍꯥꯏꯔꯣ ꯇꯧꯔꯤꯁꯦ
ꯑ ꯂꯩꯔꯔꯣꯏ
ꯀꯩꯗꯧꯔꯒ ꯅꯪ ꯃꯥꯔ ꯀꯝꯅ ꯍꯥꯏꯕ ꯌꯥꯒꯗ꯭ꯔꯣ ꯂꯧ ꯂꯧ ꯃꯇꯝ ꯑꯣꯏꯕꯅꯤ
ꯂ ꯂꯥꯎꯃ ꯇꯝꯕ ꯈꯔ ꯇꯝꯃꯨꯔꯒꯦ ꯍꯌꯦꯡꯋꯥꯏ ꯋꯥꯗꯅꯕ
ꯑ ꯍꯥ ꯃꯥꯅꯦ ꯃꯥꯅꯦ ꯑꯗꯨꯗ ꯅ ꯀꯌꯥ ꯇꯥꯕ ꯎꯝ
ꯃꯥ ꯕ꯭ꯔꯣ ꯑꯩꯅ ꯍꯥꯏꯗꯣ ꯊꯥꯖꯕ꯭ꯔꯣ
ꯃꯥꯅꯦ ꯃꯥꯅꯦ ꯑꯗꯨꯃꯥꯏ ꯍꯣꯏ ꯑꯗꯨꯃꯥꯏꯅ ꯇꯧꯒꯗꯕ ꯑꯗꯨꯅꯤ ꯅꯪ ꯃꯔꯝ ꯑꯣꯛꯄ ꯑꯥꯏꯗ ꯅꯣꯏ ꯅꯣꯏ ꯆꯤꯡꯤꯡꯉꯅꯦꯀꯣ
ꯑ ꯆꯤꯟꯗ ꯈꯛꯇꯅꯤ ꯃꯔꯝ ꯃꯐꯝ
ꯒ꯭ꯌꯥꯟ ꯇꯥꯕ ꯃꯃꯥ ꯕꯕꯥꯕꯨ ꯏꯟꯕ ꯍꯥꯏꯇꯥꯔꯦꯅꯦꯀꯣ ꯑꯗꯣ ꯅꯣꯏꯁꯨ ꯌꯥꯎꯔ ꯀ ꯑꯗꯨꯗ
ꯍ
ꯑ ꯑꯃꯨꯛ
ꯆꯤꯟ ꯈꯛꯇꯅꯦ ꯑꯩ ꯅ ꯉꯥꯡꯉꯤꯁꯦ ꯊꯕꯛꯄꯨꯗꯤ ꯁꯨꯡꯇꯧ ꯇꯧꯊꯣꯛꯇꯕꯅꯤ ꯆꯤꯟ ꯈꯛꯇꯅꯤ ꯃꯔꯣꯏ ꯍꯥꯞꯄ ꯍꯩꯕꯗꯣ
ꯗ ꯃ ꯍꯥꯄ ꯍꯩꯔꯗꯤ ꯌꯥꯔꯦ
ꯎꯝ ꯃꯤ ꯃꯃꯥꯡꯗꯗꯤ ꯊꯕꯛ ꯐꯕ ꯁꯥ ꯁꯕ ꯍꯧꯖꯤꯜꯂꯒꯦ
ꯍꯜꯂꯛ ꯂꯔꯣꯏꯗ꯭ꯔꯁꯦ ꯏꯝꯐꯥꯜꯗ
ꯑꯪ ꯍꯟꯒ ꯗꯧꯕ ꯃꯥꯟꯗ꯭ꯔꯦ ꯑꯈꯣꯏ ꯄ꯭ꯂꯥꯟ ꯑꯃ ꯂꯩ ꯑꯗꯨꯏ ꯆꯠꯀꯗꯕꯅꯤ
ꯀꯥꯏ ꯄ꯭ꯂꯥꯟꯅꯣ ꯑ ꯃ
ꯏꯁ ꯄꯂꯥꯄ꯭ꯔꯥꯟꯗꯕꯨ ꯅꯠꯇꯦ ꯄꯂꯥꯟꯗꯨꯕꯨ ꯍꯦꯛꯇ ꯍꯥꯏꯗꯣꯛꯄ ꯌꯥꯕ꯭ꯔꯣ ꯃꯤꯉꯣꯟꯗ
ꯑꯗ ꯀꯩꯅꯣ ꯇꯧꯔꯒꯦ ꯍꯥꯏꯔ
ꯅꯠꯇꯦ ꯅꯠꯇꯦ ꯅꯠꯇꯦ ꯇꯜꯂꯦꯑꯦ ꯎꯝ ꯌꯨꯝ ꯕꯥꯟꯌꯦ ꯑꯩ ꯂꯩꯁ ꯊꯕꯤ ꯋꯥ ꯐ ꯐ꯭ꯔꯤꯗꯝ ꯕꯥꯎꯕ
ꯃꯤ ꯀꯗꯂꯁ ꯁꯥ ꯑ ꯂꯩꯁꯕꯤ ꯐꯥꯗꯔꯤ ꯀꯥꯏꯅ ꯅꯨꯄꯤ ꯅꯨꯄꯥ ꯃꯌꯥꯝ ꯀꯣꯏꯔꯒ ꯀꯔꯤꯅꯣ
ꯅꯨꯄꯥ ꯅꯨꯄꯥ ꯀꯣꯏꯔꯁꯨ ꯂꯩꯁꯥꯔꯛꯇ꯭ꯔꯦ
ꯎꯝ ꯅꯪ
ꯍꯣꯏ ꯍꯧꯖꯤꯛ ꯍꯧꯖꯤꯛ ꯀꯣꯏꯕꯗꯨꯗꯤ ꯑꯗꯨꯝ ꯍꯦ
ꯇꯥꯏꯝ ꯄꯥꯁ ꯀꯅꯦ ꯅꯠꯇꯦ ꯑ ꯇꯥꯏꯝ ꯄꯥꯁ ꯅꯠꯇꯦ ꯀꯣ
ꯇꯥꯏꯝ ꯄꯥꯁ ꯅꯠꯇꯦ ꯑꯗꯨꯗꯤ ꯑꯗꯨꯝ ꯔꯤꯖꯥꯔꯚ ꯊꯝꯃꯕꯅꯤ
ꯑꯩꯅ ꯑꯗꯨꯗ ꯅꯪ ꯄꯣꯠ ꯆꯩ ꯄꯣꯂꯞ ꯄꯨꯔꯦ ꯁꯥꯕꯣꯟ ꯁꯥꯕꯣꯟ ꯀꯔꯤ ꯅꯪ ꯇꯨꯠ ꯋꯥꯁ ꯑꯗꯨ ꯐꯣ ꯂꯣꯏ ꯄꯨꯔꯕꯣ ꯍꯥꯏꯁꯦ
ꯁꯕꯜ ꯑꯅꯤ ꯂꯩꯌꯦ ꯂꯧꯒꯦꯔꯣ ꯄꯨꯗ꯭ꯔꯦ ꯁꯕꯣ ꯑꯅꯤꯅꯦ ꯐ꯭ꯂꯥꯁ ꯅꯠꯇꯕ ꯕꯣꯇꯜ ꯑꯃ ꯑꯃꯗꯨ ꯂꯩꯔꯦ ꯑꯗꯨꯒ ꯑꯁ ꯄ꯭ꯂꯥꯁꯇꯤꯛ ꯃꯌꯥꯝꯁꯨ ꯂꯩꯌꯦ ꯗꯔꯀꯥꯔ ꯂꯩꯀꯅꯤꯌꯦ ꯄ꯭ꯂꯥꯁꯇꯤꯛꯁꯨ ꯗꯁꯕꯤꯟ ꯑꯣꯏꯅꯕ
ꯍꯧꯖꯤꯛ ꯆꯠꯇꯔꯤꯕ ꯒꯥꯔꯤ ꯒꯥꯔꯤ ꯂꯩꯕ꯭ꯔꯣ ꯗꯣ ꯅꯪ ꯍꯧꯖꯤꯛ ꯆꯠꯀꯦ ꯍꯥꯏꯔꯣ
ꯎꯝ ꯒꯥꯔꯤ ꯂꯩꯕꯩꯅꯦ ꯆꯠꯀꯦ ꯍꯥꯏꯗꯣ ꯒꯥꯔꯤꯗ ꯊꯝꯈ꯭ꯔꯦ ꯄꯨꯂꯞ ꯄꯣꯠ ꯆꯩꯩ ꯂꯣꯏꯅ ꯉꯁꯥꯏ ꯄꯨꯡ ꯖꯤꯅꯤꯐꯔ ꯈꯣꯏꯒꯤ
ꯉꯁꯤ ꯅꯣꯏ ꯒꯥꯔꯤ ꯀꯩꯅꯣ ꯏꯁꯀꯣꯔ ꯌꯥꯎꯗ꯭ꯔꯁꯨ ꯆꯠꯄ ꯅꯨꯡꯉꯥꯏꯒꯗ꯭ꯔꯣ
ꯏꯁꯀꯣꯔ ꯌꯥꯎꯔꯒ ꯆꯠꯇꯣꯏꯅꯦ ꯍꯌꯦꯡ ꯉꯁꯤ ꯆꯠꯂꯣꯏ ꯑ ꯍꯌꯦꯡ
ꯑꯣ ꯍꯌꯦꯡ ꯑꯌꯣ ꯑꯗꯣ ꯍꯧꯖꯤꯛ ꯑꯩꯅ ꯅꯪ ꯅꯪꯅ ꯍꯧꯖꯤꯛ ꯀꯥꯏꯗ ꯀꯩꯊꯦꯜ ꯃꯕꯤꯗ
ꯅꯠꯇꯦ ꯀꯩꯊꯦꯜ ꯃꯝꯕꯤ ꯅꯠꯇꯦ ꯑꯩꯅ ꯂꯩꯐꯝꯗꯨꯗ ꯂꯩ
ꯑꯣ ꯑꯗ ꯍꯥꯏꯕꯤꯅ ꯑꯩ ꯍꯥꯏ ꯍꯥꯏꯗꯔꯗꯤ ꯑꯩ ꯂꯥꯛ ꯀꯅꯤꯕ ꯀꯣ ꯑꯗꯨꯅꯦ ꯑꯗꯨꯅꯦ ꯈꯔ ꯀꯩꯅꯣ ꯇꯧꯒꯗꯕꯅꯦ
ꯁꯕꯥꯅꯤ ꯂꯩꯥꯏꯌꯦ
ꯑꯗꯨꯒ ꯅꯪ ꯅꯪꯒ ꯂꯩꯃꯤꯟꯅꯕ ꯑꯃ ꯃꯗꯨꯗꯤ ꯃꯊꯟꯗ ꯑꯗꯨꯝ ꯂꯩꯇꯥꯥꯔꯦꯅꯦ
ꯑ ꯃꯥꯗꯤ ꯇꯣꯉꯅ ꯂꯩꯦ ꯏꯗꯅ ꯇꯣꯉꯥꯟ ꯇꯣꯉꯥꯟꯂꯦ ꯔꯣꯝꯗ
ꯁꯣ ꯅꯨꯡꯉꯥꯏꯕ ꯖꯥꯠꯂꯣ ꯄꯥꯎ ꯇꯥꯗꯕ ꯀꯩꯔꯦꯟ
ꯇ ꯃꯣꯏꯗꯤ ꯅꯨꯡꯉꯥꯏꯕ ꯍꯩꯌꯦꯗ
ꯅꯪ ꯍꯟꯗꯪ ꯉꯁꯤ ꯍꯌꯦꯡ ꯌꯨꯝ ꯆꯠꯀꯗꯕꯁꯦ ꯈꯔ ꯆꯤꯡꯅꯕ ꯈꯔ ꯌꯥꯎꯋꯤ
ꯏꯁ ꯀꯔꯤ ꯆꯤꯡꯅꯕ ꯆꯠꯂꯦ ꯅꯠꯇꯦ ꯅꯍꯥꯟ ꯑꯩ ꯏ ꯊꯕ ꯊꯕꯛ ꯇꯣꯛꯑꯦꯕ ꯅꯍꯥꯟ ꯑꯦꯛꯖꯝ ꯑꯗꯨꯗ ꯆꯠꯀꯦ ꯇꯧꯕꯗꯣ ꯏꯔꯥꯡ ꯑꯃꯨꯛ ꯍꯧꯔꯛꯄ ꯄꯒꯤꯀꯣ ꯆꯠꯇꯕ ꯑꯗꯨ ꯑꯗꯨ ꯆꯠꯄꯗ ꯄꯨꯂꯞ ꯄꯨꯔꯒ ꯆꯠꯂꯒꯦ ꯇꯧꯕꯧꯕꯅꯦꯕ ꯑꯗꯨꯒ ꯏꯔꯥꯡ ꯍꯧꯔꯛꯄꯗ ꯑꯩꯁꯨ ꯊꯕꯛ ꯇꯧꯅꯤꯡꯗ꯭ꯔꯕ ꯋꯥꯏꯒ ꯋꯥꯏꯕ
ꯑꯗ ꯌꯨꯝ ꯑ ꯌꯨꯝꯗ ꯗꯨꯝ ꯂꯩꯔꯒꯦ ꯁꯤꯅꯦꯕ
ꯌꯨꯝꯗꯁꯨ ꯂꯩꯕ ꯅꯨꯡꯉꯥꯏꯌꯦ ꯀꯩꯅꯣ
ꯅꯨꯡꯉꯥꯏꯕꯅꯦ ꯑꯥ ꯌꯨꯝ ꯆꯠꯂꯁꯨ ꯍꯤꯔꯣ ꯂꯩ ꯅꯠꯇ꯭ꯔꯥ ꯑꯁꯤ
ꯍꯣꯏ ꯍꯦꯔꯣ ꯂꯩ ꯌꯦ ꯑ
ꯅꯁꯛꯀ ꯂꯣꯏ ꯐꯖꯕꯅꯤꯅ ꯋꯥꯠꯇꯦꯕ
ꯐꯖꯩ
ꯎꯝ ꯋꯥꯠ ꯇꯦꯕ ꯃꯤꯒꯤꯗꯤ
ꯇꯂꯣꯏ ꯈꯪꯕꯖꯥꯠꯅꯤꯅ
ꯏꯁ ꯇꯥꯏꯝ ꯄꯥꯁꯀꯤ ꯃꯇꯝ ꯂꯩ ꯇꯦ ꯑꯩꯈꯣꯏ ꯑꯦ ꯃꯥꯡꯖꯩ ꯑꯩ
ꯅꯆꯤꯟ ꯊꯤꯒꯅ ꯀꫪꯤ ꯃꯇꯝ ꯂꯩꯇꯦ ꯀꯥꯏꯅ ꯁꯦꯔꯥꯟ ꯇꯨꯔꯥꯟ ꯑꯗꯨꯃꯥꯏꯅ ꯁꯦꯔꯥꯟ ꯇꯨꯔꯥꯟ ꯉꯥꯡꯕꯗꯣ ꯇꯧꯔꯛꯀꯅꯣꯅꯦ ꯇꯥꯅꯤꯡꯗꯦꯅꯦ ꯀꯔꯤꯅ
ꯁꯦꯔꯥꯟ ꯇꯨꯔꯥꯟ ꯅꯠꯇꯦ ꯃꯇꯝ ꯂꯩꯇꯦ ꯑꯁꯦꯡꯕ ꯑꯁ
ꯅꯣꯏ ꯅꯃꯥꯟꯅ ꯕꯤ ꯒꯨꯝꯕ ꯅ ꯅ ꯅꯪꯒꯨꯝꯅ ꯁꯛ ꯐꯖꯕ ꯂꯩ ꯂꯩ ꯔꯗꯤ ꯑꯩꯒꯤ ꯁꯨ ꯅꯝꯕꯔ ꯈꯔ ꯄꯤꯑꯣꯅꯦ ꯀꯅꯥ ꯀꯅꯥꯅꯣ ꯑꯩ
ꯃꯣꯔ ꯑꯩ
ꯐꯪꯗ꯭ꯔꯦ ꯃꯤ ꯄꯤꯛꯄꯅꯦ ꯁꯛꯀ ꯊꯤꯕꯅꯦ ꯃꯤꯅ ꯅꯦꯝ ꯃꯦꯝꯃꯦ ꯀꯥꯏꯗ ꯕꯤ
ꯑꯁ ꯁꯔꯖꯔꯤ ꯇꯧꯊꯣꯛꯑꯣ ꯑꯗꯨꯗꯤ
ꯋꯥꯡꯅꯕ ꯇꯧꯖꯔꯁꯦ ꯑꯁ ꯑꯗꯨꯗꯤ ꯄꯥꯝꯃꯦꯍ
ꯊꯤꯔꯣ ꯀꯟꯅ ꯅꯣꯏꯗꯤ ꯅꯣꯏꯗꯤ ꯂꯥꯏꯔꯤꯛ ꯍꯩꯕ ꯅꯤꯅ ꯑꯗꯨꯒꯨꯝꯕꯊꯤ ꯊꯤꯕ ꯂꯥꯏꯒꯅꯤ ꯑ
ꯀꯥꯏꯗ ꯂꯩ ꯂꯩ ꯂꯩꯔꯤ ꯀꯥꯏꯗ ꯂꯩꯔꯤ ꯌꯥꯒꯦ ꯀꯥꯏꯗ ꯂꯩꯔꯤ ꯌꯥꯒꯦꯕ ꯀꯔꯤꯅꯣ ꯋꯥꯔꯤꯖꯦ ꯅꯪꯒꯤ ꯋꯥꯔꯤꯁꯤ ꯏꯀꯥꯏꯕ ꯑꯃ ꯌꯥꯎꯋꯦ
ꯅꯨꯄꯤ ꯅꯨꯄꯤꯁꯨ ꯁꯛ ꯊꯤꯔꯗꯤ ꯄꯥꯗꯤ ꯐꯪꯗꯤ ꯐꯪꯗꯕꯅꯦ ꯑꯗꯣ ꯃꯥꯒꯤ ꯗꯥꯎ ꯗꯥꯎꯅꯤ ꯑꯩꯁꯨ ꯑꯩꯁꯨ ꯑꯩꯁꯨ ꯑꯩꯁꯨ ꯁꯛ ꯊꯤꯔꯁꯨ ꯅꯨꯄꯥ ꯐꯪꯉꯤꯁꯦ ꯎꯗ꯭ꯔꯣ
ꯁꯤꯁ ꯅꯣꯏꯗꯤ ꯑꯗꯨꯝ ꯐꯖꯔꯤ ꯗꯨꯗꯤ
ꯎꯝ ꯐꯖꯔꯦ ꯌꯥꯝ ꯐꯖꯕ ꯂꯣꯏꯔꯦ
ꯍꯥꯟꯅꯀꯣ ꯑꯩ ꯅꯪ ꯂꯧꯒꯦꯅ ꯈꯜꯂꯝꯕꯅꯦ ꯑꯗꯣ ꯅꯪ ꯅꯨꯄꯥ ꯀꯣꯏꯔꯒ ꯂꯩꯔꯝꯃꯦ ꯑꯁ ꯑꯩ ꯎꯝ ꯑꯗꯨꯅꯦ ꯑꯩꯁꯨ ꯀꯩꯅꯣ ꯅꯪ ꯂꯧꯔꯒꯦꯅ ꯃꯨꯟꯅ ꯈꯜꯂꯒ ꯈꯟꯅ ꯀꯥꯏꯅꯣ ꯇꯧꯔꯕꯅꯦꯕ ꯑ ꯅꯪꯒꯤ ꯃꯔꯝꯗ ꯊꯤꯖꯤꯜꯂꯀꯥꯟꯗ ꯅꯨꯄꯥꯁꯨ ꯀꯣꯏꯈꯤ ꯂꯩꯔꯝ ꯑꯁ ꯑꯗꯨꯗ ꯍꯞꯇꯥ ꯑꯅꯤꯅꯤꯒ ꯆꯥꯛꯆꯥ ꯑꯗꯨꯃꯥꯏ ꯑꯗꯨ ꯅꯨꯡꯉꯥꯏꯗ ꯑꯦ ꯅꯨꯡꯉꯥꯏꯗꯕꯒꯤ ꯍꯞꯇꯥ ꯑꯅꯤ ꯆꯥꯛ ꯆꯥꯗ꯭ꯔꯤꯅꯦ ꯌꯦꯡꯉꯣ ꯑꯩ ꯈꯨꯋꯥꯗꯣ ꯅꯪꯗꯤ ꯈꯥꯡꯂꯝꯃꯣꯏ ꯅꯪ
ꯇꯥ ꯑꯅꯤꯃꯨꯛ ꯆꯥꯗꯤꯌꯦ ꯕꯣꯔꯥ ꯑꯃꯃꯝ ꯆꯥꯔꯝꯃꯅꯤ
ꯑ ꯀꯥꯏꯗꯒꯤ ꯑꯁꯦꯡꯕꯅꯦ ꯅꯪ ꯊꯥꯖꯗ꯭ꯔꯒ ꯅꯪ
ꯊꯤꯒꯅꯣ ꯑꯩꯁꯦ ꯌꯥꯝ ꯍꯩꯕꯅꯦ ꯃꯤꯅ ꯆꯤꯟ ꯊꯤꯔꯛꯄꯁꯦ ꯎꯝ
ꯎꯝ ꯃꯤꯗꯤ ꯑꯗꯨꯅꯦ ꯃꯤ ꯗꯤ ꯃꯁꯛ ꯐꯖꯕꯅꯤꯅ ꯅꯨꯄꯥ ꯃꯌꯥꯝ ꯀꯣꯏꯔꯛꯄꯅꯤꯅ ꯅꯨꯄꯥꯒꯤ ꯋꯥꯈꯜꯁꯤꯡꯁꯦ ꯀꯥꯏ ꯀꯥꯏ ꯈꯜꯂꯝ ꯉꯥꯡ ꯊꯣꯛꯄ ꯉꯥꯡ ꯊꯣꯛꯄ ꯈꯨꯗꯤꯡ ꯀꯩꯅꯣ ꯇꯧꯋꯤ ꯑꯥ ꯂꯣꯏ
ꯅꯨꯄꯥ ꯇꯔꯥꯗꯤ ꯁꯨꯗ꯭ꯔꯤꯍꯦ ꯀꯣꯏꯕ ꯀꯔꯥꯏ ꯅꯨꯄꯥꯅꯣ
ꯊꯖꯒꯦ ꯇꯧꯋꯦ
ꯀꯣꯏꯗ ꯑꯩ ꯄꯥꯛ ꯀꯣꯏꯕ ꯃꯤ ꯃꯥꯟꯕ꯭ꯔꯣ
ꯀꯩꯗ ꯀꯥꯏꯅ ꯂꯣꯏ ꯈꯪꯕꯖꯥꯠꯅꯤꯀꯣ ꯑꯩ
ꯑꯦ ꯈꯪꯉꯁꯨ ꯈꯪꯗꯕ ꯇꯥꯏꯞꯇ ꯂꯩꯁꯜꯂꯣ ꯀꯩꯅꯣ ꯃꯤꯅ ꯀꯣꯏꯗꯦ ꯍꯥꯏꯗꯤ ꯅꯪꯁꯨ ꯌꯥꯝ ꯍꯩꯗꯦ
ꯆꯤꯟꯊꯤꯅꯦ ꯑꯩꯅ ꯅꯪ ꯏꯁꯇꯦꯇꯁꯁꯨ ꯎꯗ꯭ꯔꯦ ꯀꯥꯏ ꯑꯩꯒꯤ ꯅꯝꯕꯔ ꯌꯥꯎꯗꯕ꯭ꯔꯥ ꯈꯪꯗꯦ ꯃꯤꯅ ꯃꯦꯁꯦꯁ ꯊꯥꯔꯛ ꯃꯤꯅ ꯃꯦꯁꯦꯖ ꯊꯥꯔꯛꯇ꯭ꯔꯤꯐꯣ ꯑꯩ ꯅꯝꯕꯔ ꯈꯪꯕ꯭ꯔꯣ ꯑꯩ ꯉꯁꯥꯏ ꯃꯦꯁꯦꯖ ꯊꯥꯔꯛꯄꯗꯣ
ꯈꯪꯉꯦ ꯍꯣꯏ ꯎꯝ ꯃꯤ ꯑꯃꯅ ꯍꯥꯟꯅ ꯏꯟꯐꯣꯔꯝ ꯇꯧꯔꯛꯑꯦ ꯅꯪ
ꯑ ꯑ ꯑꯩ ꯅꯪ ꯅꯪ ꯃꯤꯅ ꯍꯥꯏꯔꯛꯄꯗꯣ ꯀꯩꯅꯣ ꯇꯧꯕ꯭ꯔꯥ ꯅꯪ ꯅꯪꯕꯨ ꯀꯟꯅ ꯊꯤꯔꯦ ꯀꯥꯏꯅꯀꯣ ꯑꯗꯨꯃꯥꯏꯅꯒ ꯍꯥꯏꯔꯛꯄ꯭ꯔꯕ
ꯅꯠꯇꯦ ꯅꯠꯇꯦ ꯅꯪꯅ ꯊꯤꯔꯛꯑꯒ
ꯑꯩ ꯅ ꯍ ꯏ ꯀ ꯑꯩꯈꯣꯏ ꯈꯪꯗꯕꯅꯤꯅ ꯑꯗꯨꯅꯦ ꯍꯥꯏꯁꯦ
ꯎꯝ ꯍꯣꯏ ꯏ ꯀꯥꯏ ꯍꯧꯖꯤ ꯑꯃ ꯍꯩꯌꯦꯀꯣ ꯃꯤꯗꯤ
ꯁꯥꯏ ꯖꯥꯅꯤ ꯏꯀꯥꯏꯕ ꯋꯥꯗ ꯑꯗꯤ ꯑꯗꯨꯝ
ꯑꯩꯈꯣꯏꯗꯤ ꯏꯥꯏꯕꯤꯔꯦ ꯉꯥꯡꯅꯤꯡꯕ ꯇꯧꯅꯤꯡꯕ ꯁ ꯇꯧꯊꯣꯛꯄꯅꯦ ꯀꯥꯏꯕꯤꯗꯦ ꯃꯋꯥ ꯂꯧꯗꯦ ꯈꯔ ꯇꯧꯔꯛꯀꯅꯤ ꯑꯩꯗꯤ
ꯑꯁ ꯀꯤꯕꯨꯀꯤꯁꯤꯂꯗ ꯅꯪ ꯀꯩꯅꯣ ꯇꯧꯕ꯭ꯔꯣ ꯃꯣꯕꯥꯏꯜ ꯌꯦꯡꯒꯨꯝꯕ
ꯁꯥꯟꯅꯩ ꯍꯥꯏꯗꯨꯗꯤ ꯅꯍꯥꯟ ꯑꯩꯈꯣꯏ ꯄꯨꯟꯕ ꯅꯨꯃꯤꯠꯇꯨꯗ ꯁꯥꯟꯅꯩꯌꯦ ꯍꯥꯏꯗꯨꯗꯤ ꯍꯟꯗꯛꯇꯤ ꯑꯥ ꯑꯥ ꯑꯥ ꯌꯥꯝ ꯅꯨꯡꯉꯥꯏꯇꯦꯗ ꯑꯗꯨ ꯅꯨꯃꯤꯠꯇꯣ ꯆꯥꯛꯁꯨ ꯇꯔꯦ
ꯑꯩꯗꯤ ꯆꯥꯛ ꯆꯥꯏ ꯑꯩꯗꯤ ꯑꯗꯨꯒꯨꯝꯕ ꯄꯣꯠꯇꯣ ꯀꯥꯞꯇꯕꯅꯤꯅ ꯏꯟꯖꯥꯡꯒꯗ ꯆꯥꯕ
ꯑꯩꯁꯨ ꯑꯩꯁꯨ ꯍꯩꯅ ꯑꯩꯁꯨ ꯍꯩꯅꯗꯦ ꯑꯗꯨꯕꯗ
ꯍꯩꯅ ꯍꯩꯅꯧ ꯍꯩꯅꯅꯕ ꯇꯥꯝꯃꯣ ꯀꯔꯤꯅ
ꯑꯩꯈꯣꯏ ꯑꯩꯈꯣꯏ ꯁꯥꯏꯅ ꯐꯨꯔꯛꯀꯅꯤ
ꯏ ꯀꯁ ꯃꯤꯗꯤ ꯑꯣꯏ ꯑꯣꯏꯅꯦ ꯍꯦꯔꯣ ꯍꯦꯔꯣ ꯍꯥꯏꯔꯤꯕꯁꯤꯡ ꯂꯣ ꯏꯟꯕ ꯃꯥꯜꯂꯦ ꯀꯧꯋꯦ
ꯏꯟꯗꯧꯅꯦꯦꯅ ꯆꯊꯂꯤ ꯆꯩꯖꯥꯅꯤꯗꯨꯅ ꯅꯨꯄꯤꯗ ꯎꯝ ꯋꯥ ꯑꯉꯥꯡꯕꯤ ꯌꯥꯦ ꯤ ꯠ
ꯑꯗ ꯑꯁ ꯅꯨꯄꯤ ꯃꯥꯟꯗꯦ ꯅꯨꯄꯤꯗꯤ ꯑ ꯂꯣꯏ ꯆꯤꯟ ꯀꯩꯅꯣ ꯀꯟꯒꯗꯕꯅꯦ
ꯀꯜ ꯀ ꯀꯂꯁꯨ ꯃ ꯇꯝꯅꯩꯌꯦ ꯇꯇꯩ
ꯃꯇꯗꯤ ꯋꯥꯔꯤꯗꯤ ꯅꯨꯡꯉꯥꯏꯔꯤꯌꯦ ꯥ ꯄꯨꯡꯗꯤ ꯑꯥ ꯌꯧꯈ꯭ꯔꯦ ꯊꯝꯈ꯭ꯔꯦ